ꯍꯜꯂꯣ ꯍꯜꯂꯣ ꯑꯣ ꯍꯜꯂꯣ ꯍꯜꯂꯣ ꯍꯜꯂꯣ ꯍꯜꯂꯣ
ꯍꯜꯂꯣ
ꯇꯥꯗ꯭ꯔ
ꯍꯜꯂꯣ
ꯇꯥꯗꯕ꯭ꯔꯥ ꯁ꯭ꯂꯣ ꯆꯠꯂꯦꯃꯧꯛ
ꯅꯪ ꯏꯦꯠꯋꯥꯛꯅꯅꯦ
ꯀꯔꯤ ꯇꯧꯔꯤꯅꯣ
ꯍꯤꯞꯄꯤꯌꯦ
ꯀꯩ ꯏꯟꯁꯥꯡ ꯆꯥꯔꯒꯦ
ꯀꯩꯅꯣꯗꯣ ꯕꯤꯟꯁꯇꯣ ꯆꯝꯐꯨꯠ ꯑꯃ ꯑꯗꯨꯒ ꯌꯦꯟꯒꯤ ꯃꯈꯣꯡꯒ ꯃꯔꯤꯟ ꯍꯥꯏꯕ꯭ꯔ
ꯑꯝ
ꯑꯗꯨ ꯑꯗꯨ ꯆꯥꯏ
ꯍꯥꯎꯕ꯭ꯔꯥ
ꯎꯝ ꯈꯪꯗꯦ ꯌꯥꯝꯅꯗꯤ ꯍꯥꯎꯇꯦ
ꯏꯁ ꯁꯥ ꯆꯥꯔꯒ ꯍꯥꯎꯇꯕ꯭ꯔꯅꯦ
ꯏꯁ ꯀꯩꯅꯣ ꯅꯠꯇ ꯅꯠꯇꯕꯒꯤ ꯐ꯭ꯂꯦꯁ ꯑꯣꯏꯗꯕꯒꯤ ꯍꯥꯎꯇꯦ
ꯑꯗꯨ ꯆꯥꯅꯤꯡꯕꯒꯤ ꯂꯧꯕ ꯅꯠꯇ꯭ꯔꯕ
ꯑꯩꯅ ꯂꯧꯕ ꯅꯠꯇꯦ ꯅꯪꯗꯤ
ꯑꯩ ꯍꯥꯥ
ꯀꯩꯗꯧꯔꯤꯅꯣ
ꯀꯔꯤꯕ
ꯀꯩꯗꯧꯔꯤꯅꯣ
ꯍꯤꯞꯄꯤꯌꯦ
ꯀꯩ ꯏꯟꯁꯥꯡ
ꯍꯋꯥꯏ ꯆꯥꯏ
ꯗ
ꯎꯝ ꯍꯣꯏ
ꯉꯁꯤ ꯀꯥꯏ ꯆꯠꯀꯦ
ꯉꯁꯤꯗꯤ ꯁꯠꯇꯦ ꯌꯨꯝꯗ ꯑꯗꯨꯝ ꯂꯩꯗ
ꯀꯩ ꯊꯕꯛ ꯇꯧꯔꯤꯅꯣ ꯌꯨꯝꯗ
ꯅꯣꯏꯗꯤ ꯑꯥ
ꯀꯩ ꯊꯕꯛ ꯇꯧꯔꯤꯅꯣꯕ ꯌꯨꯝꯗ ꯎꯝ
ꯑꯣ
ꯍꯜꯂꯣ
ꯂꯣꯊꯉꯉ
ꯀꯔꯤ ꯍꯥꯏꯕ꯭ꯔꯣ
ꯌꯨꯝꯗ ꯂꯩꯕꯗꯣ ꯀꯩ ꯊꯕꯛ ꯇꯧꯔꯤꯅꯣ ꯍꯥꯏꯕ ꯆꯠꯊꯣꯛꯇꯦ ꯍꯥꯏꯕꯗꯨꯅ
ꯆꯥꯗ꯭ꯔꯦ
ꯅꯪꯒꯤ ꯅꯦꯠꯋꯥꯛ ꯅꯨꯡꯉꯥꯏꯇꯦ
ꯍꯥꯥ
ꯇꯥꯗꯕ
ꯀꯔꯤ ꯊꯣꯛꯇꯦ ꯍꯥꯏꯕꯅꯣꯕ
ꯀꯔꯤ ꯊꯕꯛ ꯇꯧꯔꯤꯅꯣ ꯍꯥꯏꯕ ꯌꯨꯝꯗ ꯅꯪ ꯂꯩꯌꯦ ꯍꯥꯏꯗꯨ ꯉꯁꯤ
ꯊꯕꯛ ꯇꯧꯗꯦ ꯉꯁꯤ ꯅꯣꯡ ꯑꯗꯨꯝ ꯆꯨꯔ ꯂꯩꯕ ꯑꯗꯨꯕꯨ ꯅꯣꯡ ꯁꯨꯗ꯭ꯔꯣ ꯅꯣꯏꯗ
ꯎꯝ ꯏꯚꯤꯅꯤꯡꯗ ꯈꯔ ꯆꯨꯋꯦ ꯌꯥꯝꯗꯦ ꯀꯟꯗꯦ
ꯑꯩꯈꯣꯏ ꯑꯗꯨꯗꯤ ꯉꯁꯥꯏ ꯀꯟꯅ ꯆꯨꯋꯦ ꯑꯌꯨꯛꯇꯒꯤ ꯑꯗꯨꯝ ꯆꯨꯔꯛꯔꯦ ꯍꯧꯖꯤꯛꯇꯤ ꯈꯔ ꯑꯃꯨꯛ ꯐꯈ꯭ꯔꯦ ꯀꯔꯤ ꯗꯧꯔꯤꯅꯣ
ꯍꯧꯖꯤꯛ ꯀꯥꯡ ꯀꯥꯡ ꯀꯥꯡꯒꯤ ꯃꯈꯣꯟꯗꯣ ꯇꯥꯗꯕ꯭ꯔꯥ
ꯀꯥꯡ ꯍꯥꯏꯕ
ꯑꯥꯎ ꯃꯨꯁꯀꯤꯇꯣ ꯃꯨꯁꯀꯤꯇꯣ
ꯀꯥꯡ ꯆꯤꯛꯏꯔꯕ
ꯎꯝ ꯏꯁꯩ ꯁꯛꯔꯒ ꯂꯥꯛꯄ
ꯎꯝ ꯑꯁ ꯑꯁ ꯇꯧꯕꯥ ꯀꯔꯤ ꯇꯧꯕ꯭ꯔꯥ ꯍꯥꯏꯕꯅꯤꯗ
ꯕꯦꯛꯒ꯭ꯔꯥꯎꯟ ꯃꯈꯣꯟ ꯊꯣꯛꯄ꯭ꯔꯥ ꯑꯩꯒꯤ
ꯍꯣꯏ
ꯊꯣꯛꯑꯦ
ꯎꯝ
ꯀꯔꯤ ꯀꯔꯤꯅꯣ ꯀꯔꯤ ꯕꯦꯛꯒ꯭ꯔꯥꯎꯟ ꯃꯈꯣꯟꯅꯣ
ꯅꯪ ꯅꯆꯦ ꯅꯪ ꯅꯆꯦꯗꯣ
ꯑꯥ
ꯃꯈꯣꯟ ꯐꯖꯅ ꯇꯥꯏ
ꯍꯤ ꯍꯤ ꯍꯤ
ꯀꯔꯤꯅꯣ ꯈꯪꯗꯦ ꯃꯤ ꯋꯥ ꯉꯥꯡꯒꯦ ꯅꯪ ꯇꯨꯃꯤꯟꯅ ꯂꯩꯌꯣ ꯍꯥꯏꯔꯒ ꯃꯍꯥꯛ ꯃꯥꯁꯨ
ꯐꯣꯟ ꯇꯧꯔꯒ ꯂꯩꯌꯦ
ꯎꯝ ꯇꯧꯅꯤꯡꯕꯩ ꯑꯣꯏꯔꯝꯅꯤꯅ
ꯅꯪꯒꯤ ꯅꯦꯠꯋꯥꯛꯇꯨ ꯌꯥꯝꯅ ꯅꯨꯡꯉꯥꯏꯇꯕ ꯃꯥꯜꯂꯦ ꯅꯪꯅ ꯍꯥꯏꯔꯤꯗꯣ ꯑꯦꯂꯤꯌꯦꯟꯁꯒꯤ ꯕꯣꯏꯁꯀ ꯆꯞ ꯃꯅꯥꯏꯌꯦ
ꯕ꯭ꯔꯦꯡ ꯕ꯭ꯔꯦꯡ ꯕ꯭ꯔꯦꯡ ꯕ꯭ꯔꯦꯡ
ꯍꯨꯖꯤꯛꯁꯨ ꯍꯧꯖꯤꯛꯁꯨ ꯑꯗꯨꯃꯥꯏꯅ ꯇꯧꯕ꯭ꯔꯥ
ꯎꯝ ꯎꯝꯍꯨ ꯎꯝꯍꯨ ꯇꯗꯦ
ꯃꯩ ꯃꯨꯠꯈ꯭ꯔꯦ ꯃꯩ ꯃꯨꯠꯈ꯭ꯔꯦ
ꯕꯦꯇ꯭ꯔꯤ ꯀꯌꯥ ꯂꯩꯒꯦ
ꯕꯦꯇ꯭ꯔꯤꯗꯤ ꯌꯥꯝ ꯂꯩꯗ
ꯀꯌꯥꯝ
ꯕꯦꯇ꯭ꯔꯗꯤ ꯕꯦꯇ꯭ꯔꯤ ꯅꯥꯏꯟꯇꯤ ꯂꯩꯔꯤ
ꯅꯥꯏꯟꯇꯤ ꯑꯩꯗꯤ ꯀꯌꯥ ꯂꯩꯒꯅꯤ ꯈꯟꯒꯦꯅ ꯑꯩ ꯍꯤꯟꯁ ꯄꯤꯒꯦ ꯑꯦꯇꯤ ꯑꯦꯇꯤꯒꯤ ꯃꯊꯛ ꯑꯗꯨꯒ ꯅꯥꯏꯟꯇꯤꯒꯤ ꯃꯈꯥ
ꯑꯦꯠꯇꯤ ꯑꯩꯠꯇꯤ ꯁꯚꯦꯟ
ꯑꯦ ꯂꯥꯜꯂꯦ
ꯑꯗꯨꯒꯤ ꯃꯈꯥꯔꯣ
ꯇꯨꯠ ꯀꯔꯤꯒꯤ ꯑꯗꯨꯃꯥꯏ ꯍꯪꯕ
ꯑꯗꯨꯒꯤ ꯃꯈꯥꯔ ꯍꯥꯏꯕꯅꯦ
ꯎꯝ
ꯑꯦꯠꯇꯤ ꯑꯦꯠꯇꯤ ꯑꯩꯠꯇꯤ ꯊ꯭ꯔꯤ
ꯎꯝ ꯑꯩꯠꯇꯤ ꯇꯨ
ꯑꯩ ꯉꯁꯥꯏ ꯏꯇꯤꯇꯨ ꯍꯥꯏꯒꯦ ꯇꯧꯕꯅꯤ
ꯏꯏ ꯂꯥꯜꯂꯒ ꯍꯥꯏꯒꯦ ꯇꯧꯕꯅꯦꯌꯦ ꯏꯀꯥꯏꯗ꯭ꯔꯣ ꯏꯀꯥꯏꯗ꯭ꯔꯣ ꯍꯥꯏꯒꯦ ꯇꯧꯕ ꯑꯦꯇꯤꯇꯨ ꯍꯥꯏꯒꯦ ꯇꯧꯕꯅꯦ ꯀꯥꯏꯅ ꯗꯨꯠ
ꯉꯁꯥꯏꯗꯣ ꯑꯩ ꯑꯩꯠꯇꯤ ꯇꯨ ꯍꯥꯏꯒꯦ ꯇꯧꯕꯅꯦ
ꯑꯦ ꯅꯆꯤꯟ ꯊꯤꯒꯅꯣ
ꯎꯝ
ꯑꯩꯅ ꯑꯦꯠꯇꯤꯇꯨ ꯍꯥꯏꯔꯒ ꯑꯩ ꯉꯁꯥꯏ ꯍꯥꯏꯒꯦ ꯇꯧꯕꯅꯦ ꯍ
ꯅꯪ ꯅꯪ ꯅꯍꯥꯟ ꯀꯥꯔꯇꯨꯟꯒꯤ ꯐꯤꯂꯝ ꯑꯃ ꯌꯦꯡꯕꯗꯨ
ꯎꯝ
ꯀꯥꯔꯇꯨꯟꯒꯤ ꯐꯤꯂꯝ ꯑꯃ ꯌꯦꯡꯉꯤ ꯅ ꯅꯪ
ꯎꯝ
ꯀꯔꯤ ꯑꯗꯨꯒꯤ ꯑꯦꯄꯤꯁꯣꯗꯣ
ꯑꯩ ꯑꯩ ꯃꯗꯥꯒꯥꯁꯀꯔ ꯍꯥꯏꯕꯗꯨꯔ
ꯍꯣꯏ
ꯎꯝ ꯌꯥꯝ ꯌꯦꯡꯈ꯭ꯔꯦ ꯑꯩ ꯑꯦꯁꯀꯦꯞ ꯇꯨ ꯑꯐ꯭ꯔꯤꯀꯥꯅꯦ ꯑꯗꯨꯒ ꯀꯩꯅꯣ ꯃꯦꯔꯤ ꯃꯗꯥꯂꯁꯀꯔ ꯑꯃ ꯐꯅꯩ ꯑꯗꯨꯒ ꯀꯔꯤ ꯂꯥꯐ ꯂꯥꯞ ꯃꯥꯗꯒꯁꯀꯔ ꯍꯥꯏꯕ꯭ꯔꯥ ꯂꯥꯞ ꯄꯣꯔꯁꯟ ꯁꯤꯖꯤꯟꯅꯕꯗꯣ
ꯈꯪꯗꯦ ꯑꯩꯗꯤ ꯌꯦꯡꯗ꯭ꯔꯤ ꯃꯤꯗꯤ ꯌꯥꯝ ꯌꯦꯡꯅꯩꯕ ꯏꯖꯟꯒꯤꯔꯣ ꯍꯥꯏꯕꯅꯤ
ꯎꯝ
ꯑꯩ ꯑꯩꯅ ꯀꯦꯔꯦꯛꯇꯔ ꯃꯙꯒꯥꯁꯀꯔꯒꯤ ꯀꯦꯔꯦꯛꯇꯔ ꯄꯥꯝꯃꯤꯁꯦ ꯀꯤꯡꯗꯝ ꯖꯨꯂꯤꯌꯟꯗꯣ
ꯑꯗꯨ ꯌꯥꯝ ꯄꯥꯝꯃꯦ ꯃꯥ ꯃꯥꯅ ꯋꯥ ꯉꯥꯡꯕꯁꯤꯡꯗ
ꯀꯩꯅꯣ ꯑꯃ ꯂꯩꯕꯗꯣ ꯁ꯭ꯀꯨꯜꯕꯔꯥ ꯀꯔꯤꯔꯥ ꯑꯃ ꯌꯥꯝ ꯌꯥꯝ ꯀꯟꯅꯤꯡ ꯑꯣꯏꯕꯗꯣ
ꯎꯝ ꯅꯪꯁꯨ ꯇꯧꯕꯅꯤꯅ
ꯑꯣ ꯄꯥꯝꯃꯦ ꯑꯩ ꯑꯩ ꯑꯗꯨ ꯌꯥꯝ ꯄꯥꯝꯃꯦ
ꯃꯤꯉꯣꯟꯗ ꯃꯤꯉꯣꯟꯗ ꯀꯟꯅꯤꯡ ꯇꯧꯕꯕꯨ ꯀꯔꯤ ꯐꯖꯕ ꯂꯩꯕ꯭ꯔꯥꯅꯦ
ꯑꯦꯟ ꯌꯨ ꯇꯔꯟꯁ ꯕꯦꯠꯂꯤ ꯍꯥꯏꯕ
ꯎꯝ
ꯃꯥꯒꯤ ꯂꯥꯕꯛꯇ ꯄꯣꯂꯣꯖ ꯄꯣꯂꯣꯖꯥꯏꯕꯤꯡ ꯐꯨꯗ ꯏꯁ ꯐꯣꯔ ꯗ ꯋꯤꯛ
ꯏꯁ ꯂꯣꯏꯔꯦꯍꯦ
ꯑꯍ ꯍ ꯍ
ꯏꯔꯅꯦ ꯍꯥ
ꯍꯥꯥ
ꯑꯦꯄꯣꯂꯣꯖꯥꯏꯁ ꯇꯧꯕꯕꯨ ꯑꯦꯄꯣꯂꯣꯖꯥꯏꯁ ꯇꯧꯕꯕꯨ ꯀꯔꯤ ꯇꯧꯋꯤ ꯍꯥꯏꯕ꯭ꯔꯅꯦ
ꯐꯣꯔ ꯗ ꯋꯤꯛ ꯍꯥꯏꯕꯅꯦꯕ ꯃꯥꯗꯣ ꯑꯗꯨꯒ ꯑꯦꯟ ꯌꯨ ꯇꯔꯟꯁ ꯕꯦꯛꯂꯤ ꯑꯗꯨꯃꯥꯏꯅ ꯍꯥꯏꯌꯦ ꯃꯥꯗꯣ
ꯑꯗꯨ ꯄꯥꯝꯕ꯭ꯔꯅꯦ ꯅ
ꯑꯝ ꯑꯗꯨꯒ ꯃꯥꯒꯤ ꯑꯃꯗꯨꯅꯀꯣ ꯃꯥꯒꯤ ꯗꯥꯏꯂꯣꯛ ꯑꯃꯗꯨꯅ
ꯅꯨꯡꯗꯥꯡꯗꯅꯦꯕ ꯃꯣꯏꯗꯣ
ꯎꯝ
ꯋꯤ ꯁꯨꯠ ꯋꯤ ꯁꯨꯠ ꯋꯦꯠ ꯋꯤ ꯁꯨꯗ ꯋꯦꯠ ꯑꯟꯇꯤꯜ ꯗꯦ ꯑꯥꯔ ꯑꯦꯁꯂꯤꯞ ꯍꯥꯏꯔꯨꯔꯥ ꯑꯗꯨꯃꯥꯏꯅ ꯍꯥꯏꯕꯅꯦꯕ ꯑꯗꯨꯒ
ꯃꯥꯗꯣ ꯄꯦꯁꯦꯟꯁ ꯂꯩꯇꯕꯒꯤꯀꯣ ꯍꯥꯎ ꯂꯣꯡ ꯏꯁ ꯗꯤꯁ ꯒ꯭ꯔꯤꯟ ꯇꯨ ꯇꯦꯛ ꯍꯥꯏꯅ ꯃꯤ ꯂꯥꯎꯔꯛꯄ ꯑꯗꯨꯒꯤ ꯇꯨꯝꯕ ꯀꯩ ꯑꯦ ꯀꯩꯅꯣ ꯑꯦꯅꯤꯃꯦꯜꯁꯤꯡꯗꯣ
ꯎꯝ
ꯂꯣꯏ ꯍꯧꯒꯠꯄꯀꯣ ꯃꯥꯒꯤ ꯀꯩꯒꯤ ꯃꯥꯅ ꯂꯥꯎꯕꯒꯤꯀꯣ ꯂꯣꯏ ꯍꯧꯒꯠꯄꯤꯕ ꯃꯥꯅ
ꯑꯗꯨꯒ ꯑꯃꯨꯛ ꯃꯥꯗꯣ ꯂꯥꯎꯗꯕ ꯁꯥꯔꯒ ꯑꯃꯨꯛ ꯇꯨꯝꯕꯅꯦꯕꯀꯣ
ꯎꯝ
ꯌꯥꯝ ꯅꯨꯡꯉꯥꯏꯕꯅꯦ ꯌꯦꯡꯉꯣ ꯃꯦꯔꯤ ꯃꯦꯔꯤ ꯃꯦꯔꯤ ꯃꯗꯥꯒꯁꯀꯔꯗꯣ ꯌꯥꯝ ꯅꯨꯡꯉꯥꯏꯌꯦ
ꯑꯗꯨ ꯏꯄꯤꯁꯣꯠ ꯏꯄꯤꯁꯣꯠꯇꯣ ꯀꯌꯥ ꯀꯌꯥꯔꯣ ꯐꯤꯂꯝ ꯑꯃꯗ
ꯏꯄꯤꯁꯣꯠ ꯂꯩꯇꯦ ꯀꯩꯅꯣ ꯑꯗꯨꯝ ꯃꯨꯚꯤꯅꯦꯕ
ꯀꯔꯤꯒꯤ ꯏꯄꯤꯁꯣꯠ ꯂꯩꯇꯕ꯭ꯔꯅꯦ
ꯏꯄꯤꯁꯣꯠ ꯅꯠꯇꯦ ꯃꯥꯒꯤ ꯀꯩꯅꯣ ꯎꯝ ꯃꯨꯚꯤꯅꯦ
ꯁꯤꯖꯟꯒꯤꯔꯣ ꯍꯥꯏꯔꯒ ꯍꯣꯏ ꯍꯥꯏ ꯑꯃꯨꯛ
ꯁꯤꯖꯟ ꯏꯗꯦ ꯃꯣꯏꯗꯣ ꯑꯗꯨꯝ ꯑꯃ ꯑꯃ ꯐꯤꯂꯝ ꯃꯥꯒꯤ ꯀꯩꯅꯣ ꯄꯥꯔꯠꯇꯣ ꯑꯃ ꯌꯦꯡꯉꯁꯨ ꯑꯗꯨꯝ ꯒ꯭ꯌꯥꯟ ꯇꯥꯕꯗꯣ
ꯁ꯭ꯇꯣꯔꯤꯗꯣ ꯄ꯭ꯂꯣꯠꯇꯣ ꯑꯂꯛ ꯑꯂꯛꯅꯦꯕ ꯑꯗꯨꯒꯤ ꯃꯦꯔꯤ ꯃꯗꯥꯒꯥꯁꯀꯔ ꯍꯥꯏꯕ꯭ꯔꯥ ꯑꯗꯨ ꯌꯦꯡꯉꯨ ꯃꯥꯗꯣ ꯑꯈꯣꯏꯅ ꯖꯅꯋꯥꯔꯤ ꯍꯥꯏꯕꯗꯨ
ꯍꯣꯏ
ꯖꯨꯂꯤꯌꯟ ꯋꯥꯔꯤꯔ ꯍꯥꯏꯕꯅꯦꯕ
ꯍꯦꯍ
ꯖꯨꯂꯤꯌꯥꯟꯋꯥꯔꯤ ꯎꯝ ꯖꯨꯂꯤꯌꯥꯟ ꯋꯥꯔꯤ ꯍꯥꯏꯕꯅꯦ
ꯑꯩꯁꯨ ꯌꯦꯡꯕ ꯇꯥꯔꯦ
ꯑꯗꯨꯗꯤ ꯇ꯭ꯋꯦꯟꯇꯤ ꯐꯣꯔ ꯃꯤꯅꯤꯠꯁ ꯈꯛꯇꯔ ꯑꯣꯏꯕꯅꯤ ꯑꯗꯨꯒ ꯂꯥꯞ ꯄꯣꯁꯟꯒꯤꯗꯨꯁꯨ
ꯑꯗꯨꯒꯤꯅꯤ ꯑꯩꯅ ꯁꯤꯖꯟ ꯂꯩꯕ꯭ꯔꯥ ꯍꯪꯕꯗꯣ ꯅꯪ ꯅꯍꯥꯟ ꯏꯁꯀ꯭ꯔꯤꯟ ꯁꯣꯠ ꯊꯥꯔꯛꯄꯗꯣ
ꯎꯝ
ꯗꯨ ꯐꯤꯂꯝ ꯑꯃꯒꯤꯗꯤ ꯐꯤꯂꯝ ꯑꯃꯒꯤꯗꯤ ꯌꯥꯝ ꯇꯦꯟꯃꯜꯂꯦꯕ ꯃꯤꯅꯤꯠ ꯇꯣ ꯑꯩꯗꯤ ꯋꯥꯟ ꯄꯤꯁ ꯌꯦꯡꯉꯦꯅ ꯍꯟꯗꯛ
ꯇꯜꯂꯦ
ꯋꯥꯟ ꯄꯤꯁ ꯌꯦꯡꯉꯤꯌꯦ ꯍꯟꯗꯛ
ꯋꯥꯟ ꯄꯤꯁ ꯅꯠꯇꯕ ꯕꯤꯟꯂꯦꯟ ꯁꯥꯒ ꯑꯗꯨꯒ
ꯎꯝ
ꯑꯗꯨ ꯑꯩ ꯂꯣꯏꯗ꯭ꯔꯤ ꯊꯝꯈ꯭ꯔꯒꯦ ꯑꯗꯨꯗꯤ